ꯋꯥꯦꯜꯀꯝ ꯆꯦꯟꯅ
ꯍꯜꯂꯣ ꯇꯕꯣ
ꯎꯝ ꯇꯥꯒ꯭ꯔꯦ ꯇꯥꯒ꯭ꯔꯦ ꯇꯥꯈ꯭ꯔꯦ ꯅꯪꯅ ꯍꯥꯏꯕꯗꯤ ꯐꯖꯅ ꯀꯟꯅꯟꯅ ꯇꯥꯏ ꯑꯩꯒꯤꯗ ꯀꯔꯦ ꯐꯣꯟꯕꯁꯦ ꯃꯈꯣꯟꯗꯣ
ꯍꯣꯏ ꯃꯈꯣꯏ ꯌꯥꯝ ꯅꯦꯝꯃꯩ ꯈꯪꯗꯦ ꯋꯥꯏ ꯀꯅꯥꯅ ꯈꯪꯕ ꯉꯝꯗꯦ ꯍꯦ ꯁꯤꯗꯤ ꯍꯣꯏ ꯍꯣꯏ ꯍꯤꯡꯉꯤꯕꯣ
ꯍꯕ
ꯍꯥ ꯍꯥ ꯍꯥ ꯍꯥ ꯍꯥ ꯍꯥ
ꯁꯤꯗ ꯋꯥꯔꯤ ꯁꯥꯕꯁꯦ ꯉꯥꯛꯇꯪ ꯁꯥꯔꯤꯉꯥꯏꯁꯨ ꯇꯣꯄꯤꯛ ꯄꯨꯊꯣꯛꯄ ꯉꯝꯗꯕ ꯋꯥꯅꯤꯅꯦ ꯑꯉꯛꯄꯅꯤ
ꯆꯥꯛ ꯆꯥꯔꯕ ꯕꯥꯏ
ꯆꯥꯒ꯭ꯔꯃꯦ ꯆꯥꯒ꯭ꯔꯃꯦ
ꯀꯩ ꯀꯩꯡ ꯁꯥꯟ ꯆꯥꯒꯦ
ꯀꯩꯅꯣ ꯑꯁꯤꯒꯤ ꯎꯝ ꯄꯤꯖꯟꯗꯣ
ꯑ ꯅꯣꯏꯗꯤꯞ ꯄꯤꯖꯦꯟ ꯀꯗꯥꯏꯗ ꯐꯥꯕ ꯆꯜꯂꯤꯠꯂꯤꯕ ꯈꯨꯟꯅꯨ ꯀꯗꯥꯏ ꯐꯥꯕ ꯆꯜꯂꯤꯠꯂꯤꯕ
ꯑꯩꯈꯣꯏ ꯈꯨꯟ ꯑꯩꯈꯣꯏ ꯌꯨꯝꯒꯤ ꯏꯃꯨꯡꯒꯤ ꯃꯤꯅ ꯄꯤꯕꯩꯅꯤꯗ ꯆꯥꯎꯔꯏꯅ
ꯑ ꯑꯣꯦꯦꯦ
ꯈꯨꯅꯨꯃ ꯆꯥꯕꯤꯈ꯭ꯔꯦ
ꯊꯦꯡ
ꯃꯥꯀꯦꯠꯁꯤꯡꯁꯦ ꯑꯃꯨꯑꯣꯡ ꯇꯇꯥꯥꯅ ꯂꯦꯡꯉꯤꯍꯦ
ꯍꯥꯏꯈꯣꯀ ꯑꯩ ꯍꯧꯖꯤꯛ ꯌꯦꯡꯁꯦ ꯑꯩ ꯌꯦꯡꯕꯗꯤ ꯇꯣꯛꯈ꯭ꯔꯕꯅꯦ ꯍꯧꯖꯤꯛꯗ ꯑꯩꯒꯤ ꯑꯣꯏ ꯏ ꯣꯁ ꯀꯗꯥ ꯆꯈꯕꯣ ꯑꯦ ꯒꯣꯇꯤ ꯑꯥ ꯃꯈꯥ ꯑꯃꯨꯛꯀ ꯀꯨꯝꯈ꯭ꯔꯕꯣ ꯑꯣ ꯃꯥꯏ ꯒꯣꯗ ꯚꯥꯏ ꯃꯥ ꯇꯣꯡꯉꯥꯂꯦꯦ
ꯑꯆꯧꯕ ꯑꯃꯨꯛ ꯊꯥꯗꯔꯦ ꯒꯣꯜꯗꯤ ꯑꯗꯨ ꯌꯨꯔꯣ ꯃꯑꯣꯡ ꯇꯥꯔꯝꯃꯦ ꯑꯃꯨꯛꯀ
ꯑꯣ
ꯌꯨꯔꯣ ꯈꯔ ꯑꯃꯨ ꯃꯑꯣꯡ ꯇꯥꯔꯛꯑꯝꯃꯦ ꯁꯤꯁꯦ ꯑꯦꯁꯦꯠꯁꯤꯦꯀꯣ ꯑꯍꯨꯝ ꯄꯥꯏꯁꯤꯜꯂꯒ ꯃꯑꯣꯡ ꯇꯥꯕꯗꯪ ꯂꯣꯏ ꯆꯣꯡꯉ ꯆꯣꯡꯉ ꯍꯥꯞꯀꯗꯧꯕꯖꯥꯠꯅꯤ ꯅꯣꯏꯒꯤ ꯏꯁꯀ꯭ꯔꯤꯟꯒꯣ ꯃꯌꯥꯝ ꯐꯛꯇꯣꯛꯑꯒ ꯅꯥꯏꯍꯥꯟꯍꯩ ꯑꯃꯔꯛꯇꯤ ꯑꯩ ꯇꯧ ꯇꯧꯈ꯭ꯔꯦꯕ ꯑꯗꯨꯗꯣ꯫ ꯃꯃꯥꯡꯗ ꯑꯩ ꯑꯗꯨ ꯇꯧꯈ꯭ꯔꯦꯕ
ꯑ ꯇꯥꯕ ꯇꯗꯀꯣ
ꯑꯥ ꯍꯣꯏ ꯑꯍꯨꯝꯃꯛ ꯄꯥꯏꯔꯒ ꯑꯩ ꯑꯗꯨ ꯇꯧꯕꯗꯤ ꯇꯧꯈ꯭ꯔꯦꯕ ꯃꯃꯥꯡꯗ ꯑꯗꯨ ꯃꯥꯜꯂꯦ ꯑꯩꯅ ꯇꯧꯈꯤꯕꯗꯣ ꯑꯦꯀꯥꯎꯟ ꯑꯃ
ꯑꯀꯥꯎꯟ ꯇꯣꯉꯥꯟꯅꯕꯤꯗ ꯆꯞ ꯃꯥꯟꯅꯅ ꯃꯅꯟ ꯄꯥꯏꯕꯗꯤ ꯐꯔ ꯇꯥꯔꯣꯏꯗ꯭ꯔꯣ?
ꯑꯗꯨ ꯑꯗꯨ ꯆꯞ ꯃꯥꯟꯅꯅ ꯄꯥꯏꯕꯗꯒꯤꯅꯦ ꯇꯨꯈ꯭ꯔꯕꯁꯦ ꯈꯤꯇꯪ ꯁꯣꯏꯕ ꯅꯨꯃꯤꯠꯇ꯫
ꯑꯩꯅ ꯆꯞ ꯃꯥꯟꯅ ꯄꯥꯏꯕ ꯑꯗꯨꯒ ꯀꯩꯅꯣ ꯑꯝ
ꯑ
ꯑꯩꯟ ꯆꯞ ꯃꯅꯥꯅ ꯄꯥꯏꯔꯒ ꯁꯦꯔꯞ ꯇꯥꯕ ꯇꯥꯕ ꯀꯥꯟꯗ ꯀꯣ
ꯂꯣ ꯂꯣꯖꯇꯨ ꯀꯝꯄꯥꯎꯟ ꯏꯐꯦꯛ ꯆꯠꯀꯗꯕ ꯃꯥꯜꯂꯦ ꯑꯦꯀꯥꯎꯟ ꯑꯃꯗ ꯉꯥꯛꯇꯗ ꯇꯧꯔꯔꯤꯀꯣ ꯑꯩꯅ ꯈꯟꯕꯗ꯫
ꯆꯨꯝꯃꯦ ꯍꯥꯏꯕꯗꯤ ꯂꯣꯁ ꯑꯦꯁꯦꯠ ꯑꯃ ꯑꯅꯤ ꯑꯍꯨꯝꯗꯒꯤ ꯑꯃ ꯑꯃꯈꯛꯇꯪ ꯆꯥꯔꯁꯨ ꯑꯁꯣꯝꯗꯤ ꯑꯦꯀꯥꯎꯟꯗꯗꯤ ꯄꯨꯔꯥ ꯁꯣꯛꯆꯤꯟꯕ ꯈꯪꯉꯦꯕ
ꯀꯩꯅꯣ ꯍꯥꯏꯔꯗꯤ ꯌꯦꯡꯉꯣ ꯉꯔꯥꯡ ꯑꯩ ꯌꯨꯔꯣꯒ ꯖꯤꯗꯤ ꯄꯤꯗꯤ ꯄꯥꯁ ꯄꯥꯁꯇ ꯂꯣꯏꯁꯜꯂꯦ ꯉꯁꯤꯗꯤ ꯑꯦꯖꯤꯕ ꯕꯤꯄꯤꯗ ꯂꯣꯁꯇ ꯑꯗꯨ ꯑꯗꯨꯁꯨ ꯂꯣꯏꯁꯤꯜꯂꯦ ꯑꯗꯨꯅꯦꯕ ꯑꯗꯨꯁꯨ ꯑꯗꯨꯒꯤ ꯈꯪꯗꯅꯦ ꯑꯗꯨ ꯑꯍꯨꯝꯃꯛ ꯔꯣ ꯍꯣꯏꯣꯛ ꯃꯥꯏꯟꯁꯦꯠꯅꯅꯤꯗ ꯑꯗꯨꯁꯨ ꯃꯥꯏꯟꯁꯦꯠꯀ ꯀꯩꯅꯣ꯫ ꯔꯤꯛꯁꯀ ꯐꯖꯗꯦꯅ
ꯍꯣꯏ ꯍꯣꯏ ꯍꯣꯏ ꯑꯗꯨꯕꯨꯗꯤ ꯆꯨꯝꯃꯤꯗ꯫ ꯑ ꯑꯗꯨꯕꯨ ꯀꯩꯅꯣ ꯑꯦꯁꯦꯠ ꯑꯍꯨꯝ ꯄꯥꯏꯕꯁꯦ ꯑꯦꯀꯥꯎꯟ ꯑꯃꯗ ꯑꯦꯁꯦꯠ ꯑꯍꯨꯝ ꯄꯥꯏꯁꯤꯟꯕꯁꯤꯗꯤ ꯈꯔꯗꯤ ꯆꯥꯎꯋꯤ ꯑꯗꯨꯐꯥꯎꯗꯤ ꯈ꯭ꯋꯥꯏꯗꯒꯤ ꯔꯤꯛꯁ ꯌꯥꯝꯅ ꯆꯥꯎꯃꯟꯈ꯭ꯔꯦꯕ꯫
ꯑꯣ ꯍꯣꯏ ꯈꯤꯇꯪ ꯆꯧꯕ ꯃꯥꯜꯂꯦ꯫
ꯅꯦꯕ ꯔꯤꯛꯁꯇꯣ ꯄꯨꯕ ꯉꯝꯅ ꯇꯥꯕ ꯑꯗꯨꯏꯗꯨꯗꯤ
ꯑꯗꯨ ꯑꯗꯨꯕꯨ ꯑꯩ꯫ ꯎꫭ ꯑꯩ ꯑꯃ ꯍꯪꯅꯤꯡꯗ ꯉꯏꯈꯣꯀꯣ ꯁꯤꯁꯦ ꯃꯇꯝ ꯃꯥ
ꯍꯩ
ꯑꯥꯏ ꯃꯇꯝ ꯍꯪꯕꯅꯤꯗ ꯃꯇꯝ ꯍꯥꯏꯔꯗꯤ ꯃꯇꯝꯗꯤ ꯍꯪꯕ ꯌꯥꯏꯗꯅ ꯃꯇꯝ ꯍꯥꯏꯔꯗꯤ ꯀꯩꯒꯧꯕ ꯃꯇꯝꯅꯦꯅ꯫ ꯑꯗꯨꯒꯤ ꯃꯇꯝ ꯍꯥꯏꯗꯤ ꯄꯨꯡ ꯅꯥꯏꯅ ꯇꯔꯕꯣ
ꯑꯗꯨ
ꯑꯦ ꯄꯨꯡ ꯁꯤꯃꯨꯛ ꯍꯧꯖꯤꯛ ꯄꯨꯡ ꯅꯥꯏꯟ ꯇꯥꯒꯗꯧꯔꯦ ꯇꯨꯝ ꯇꯨꯝꯈ꯭ꯔꯅꯤ ꯍꯥꯏ꯫
ꯑꯥ ꯑꯣ ꯅꯠꯇꯦ ꯅꯇꯦ ꯑꯗꯨꯗꯤ ꯀꯥꯏꯗꯦ ꯑꯗꯨꯗꯤ ꯀꯥꯏꯗ ꯑꯩꯅ ꯍꯥꯏꯕꯗꯤ ꯑꯁꯤ ꯑꯦꯄ꯭ꯂꯤꯀꯦꯁꯟ ꯈꯤꯇ ꯆꯪꯒꯗꯧꯕ ꯑꯗꯨ ꯇꯥꯒꯦ ꯑꯗꯨꯒꯕꯨꯗꯤ ꯍꯪꯕ ꯌꯥꯗꯦ ꯍꯥꯏꯕꯅꯤ
ꯒ꯭ꯌꯥꯟ ꯇꯥꯏꯕ ꯒ꯭ꯌꯥꯟ ꯇꯥꯏꯕ ꯑꯩꯁꯨ ꯍꯧꯖꯤꯛꯇꯪ ꯈꯤꯇꯪ ꯍꯣꯏ ꯍꯣꯏ ꯑꯗꯣ ꯑ ꯀꯩ ꯀꯧꯕ ꯑꯖꯤꯠꯇꯣ
ꯑꯩꯒꯤ ꯑꯥ ꯀꯩꯅꯣ ꯑ ꯅꯣꯔꯃꯦꯜ ꯃꯤꯅ ꯀꯟꯚꯔꯖꯦꯁꯟꯗꯣ ꯑꯗꯨꯒꯤ ꯫ ꯗꯇꯥꯗꯨ ꯈꯣꯝꯕꯅꯦ ꯍꯥꯏꯕꯅꯦꯕ ꯃꯣꯏꯕꯨꯗꯤ
ꯑꯩ ꯑꯩ ꯑꯃ ꯍꯧꯅꯤꯡꯉꯦ ꯉꯁꯋꯥꯗꯒꯤ ꯕꯥꯏ ꯅꯪ ꯇ꯭ꯋꯦꯟꯇꯤ ꯐꯥꯏꯚ ꯀꯦ ꯄꯥꯏꯕ ꯀꯥꯟꯗ ꯏꯁ꯭ꯇꯣꯞ ꯂꯣꯁꯇꯨ ꯆꯞ ꯆꯥꯅ ꯆꯥꯛꯑ ꯅꯪ ꯇ꯭ꯋꯦꯟꯇꯤ ꯐꯥꯏꯚ ꯀꯦ ꯄꯥꯏꯕ ꯀꯥꯟꯗ ꯀꯔꯤ ꯀꯔꯤ ꯁꯣꯏ ꯁꯣꯏꯔꯛꯄ ꯎꯒꯦ ꯅꯪ ꯁꯣꯏꯔꯛꯄ ꯈꯔ ꯀꯝꯄ꯭ꯂꯦꯟ ꯂꯩꯕ ꯂꯩꯕ ꯅꯠꯇ꯭ꯔꯣ ꯕ꯭ꯂꯨ ꯇ꯭ꯋꯦꯟꯇꯤ ꯐꯥꯏꯚ ꯀꯦ ꯄꯥꯏꯕ ꯀꯥꯟꯗ꯫
ꯑꯁ ꯊꯣꯂꯣꯁꯨ ꯃꯐꯝ ꯆꯥꯅ ꯌꯩꯗꯦ ꯑꯗꯨꯕꯨꯗꯤ
ꯏꯁꯇꯣꯞ ꯂꯣꯁꯁꯨ ꯃꯐꯝ ꯆꯥꯅ ꯌꯩꯗꯦ ꯍꯥꯏꯗꯤ ꯀꯃꯥꯏꯅ ꯇꯧꯕ
ꯅꯪꯅ ꯍꯧꯖꯤꯛ ꯂꯨꯄꯥ ꯆꯥꯝꯃꯗ ꯊꯝꯃꯦ ꯍꯥꯏꯁꯦꯅꯦ
ꯑꯥ
ꯑꯗꯨꯗꯣ ꯂꯨꯄꯥ ꯆꯥꯝꯃ ꯍꯦꯟꯅ ꯆꯥꯔꯛꯄ ꯍꯥꯏꯕ ꯇꯥꯔꯦ ꯀꯃꯤꯁꯟ
ꯑꯣ ꯑꯣꯀꯦꯀꯦ ꯑꯗꯨ ꯑꯗꯨꯒ ꯁꯇꯣꯝꯂꯣꯁꯁꯨ ꯆꯨꯝꯅ ꯌꯩꯕꯤꯕ꯭ꯔꯣ ꯑꯣ
ꯂꯣꯁ ꯆꯨꯝꯅ ꯌꯩꯕꯤꯗꯦ
ꯑꯣ ꯅꯠꯇꯦꯕ ꯑꯣꯈꯦ ꯑꯣꯈꯦ ꯂꯨꯄꯥ ꯆꯥꯝꯃ ꯊꯝ ꯊꯝꯕꯗ ꯂꯨꯄꯥ ꯆꯥꯝꯃ ꯀꯨꯟꯒꯨꯝꯕ ꯆꯥꯝꯃ ꯑꯣ ꯌꯥꯡꯈꯩꯒꯨꯝꯕ ꯌꯩꯔꯛꯄꯀꯣ ꯑꯗꯨꯒ ꯑꯗꯨ ꯌꯧꯗ꯭ꯔꯤꯉꯩꯗꯗꯤ ꯌꯩꯕ꯭ꯔꯣ
ꯑꯗꯨ ꯕ꯭ꯂꯨꯕꯦꯔꯤꯗ ꯌꯧꯗ꯭ꯔꯤꯉꯩꯗ ꯌꯩꯕꯗꯤ ꯇꯧꯗꯕꯅꯦ ꯌꯧꯗꯕ ꯀꯥꯟꯗ ꯌꯩꯕꯗꯤ ꯇꯧꯗꯕꯅꯦꯕ꯫
ꯌꯧꯗ꯭ꯔꯤꯉꯩꯗꯗꯤ ꯌꯩ ꯌꯩꯗꯕꯀꯣ
ꯑꯥ ꯑꯗꯨꯒꯨꯝꯕꯗꯤ ꯇꯧꯗꯕꯅꯦ ꯑꯗꯨꯗꯤꯅꯗꯤ ꯐꯅ ꯑꯥ ꯑꯗꯨ ꯑꯣ ꯍꯣꯏ ꯍꯣꯏ
ꯑ ꯑꯍꯨꯝ ꯑꯍꯨꯝ ꯁꯣꯏꯕꯁꯦ ꯉꯥꯏ ꯋꯥ ꯑꯃꯅ ꯏꯁꯇꯣꯞ ꯂꯣꯁ ꯊꯨꯅ ꯆꯥꯕ ꯑꯁꯇꯣꯞ ꯌꯧꯗ꯭ꯔꯤꯉꯩꯗ ꯆꯥꯕ ꯑꯗꯨ ꯑ ꯑꯩꯅ ꯑꯩꯅ ꯈꯟꯕꯗ ꯈꯪꯈ꯭ꯔꯦ ꯚꯏ ꯑꯦꯀꯥꯎꯟ ꯆꯧꯕꯁꯤꯡꯁꯦ ꯁꯤꯒꯤ ꯕꯦꯔꯥ ꯂꯥꯛꯀꯗꯕ ꯃꯥꯜꯂꯦ ꯚꯥꯏ ꯑꯦꯀꯥꯎꯟ ꯆꯧꯕ ꯄꯥꯏꯕꯁꯦ ꯑꯩ ꯈꯪꯪꯂꯛꯈ꯭ꯔꯦ ꯍꯧꯖꯤꯛ ꯆꯥꯗꯗꯤ ꯁꯤ
ꯑꯗꯨꯒ ꯀꯝꯄꯅꯤꯒꯤ ꯃꯤꯡꯗꯨ ꯄꯟꯕꯤꯔꯣꯏ ꯑꯦꯄ꯭ꯂꯤꯀꯦꯁꯟ ꯃꯅꯨꯡꯗꯗꯤ ꯀꯝꯄꯅꯤ ꯑꯇꯩꯒꯤ ꯃꯃꯤꯡ ꯄꯜꯂꯔꫭꯏꯁꯦ
ꯍ ꯍꯣꯏ ꯍꯣꯏ ꯑꯗꯨ ꯑꯀꯥꯎꯟꯒꯨꯝꯕꯗꯤ ꯍꯥꯏꯕ ꯌꯥꯗꯦ ꯅ ꯑꯩ ꯑꯩ
ꯂꯣꯏ ꯌꯥꯏ ꯂꯣꯏ ꯍꯥꯏꯕ ꯌꯥꯏ ꯑꯗꯨꯒꯤꯗꯤ
ꯑꯣ ꯑꯗꯣ ꯑꯗꯨ ꯑꯗꯨꯒꯨꯝꯕꯒꯤ ꯃꯤꯡ ꯄꯟꯗ꯭ꯔꯗꯤ ꯂꯣꯏꯔꯅ ꯑꯗꯨ ꯚꯥꯏ ꯑꯩꯅ ꯈꯟꯕꯗ ꯚꯥꯏ ꯑꯦꯀꯥꯎꯟ ꯂꯣꯏ ꯑꯆꯧꯕꯁꯤꯡꯁꯦ ꯐꯔꯛꯇꯤ ꯈꯔ ꯂꯣꯏ ꯂꯩꯒꯗꯕ ꯃꯥꯜꯂꯦ ꯑꯗꯨ ꯑꯩꯅ ꯈꯟꯕꯗ ꯑꯃꯨꯛꯀ ꯆꯥꯎꯈꯠꯂꯛꯄ ꯀꯥꯟꯗ ꯍꯦꯟꯅ ꯕꯦꯔꯥ ꯂꯩꯈꯤꯔꯣ ꯑꯣ ꯐꯥꯔꯁꯇ ꯍꯟꯗ꯭ꯔꯦꯠ ꯀꯦꯒꯨꯝꯕꯩꯗꯨ ꯚꯥꯏ ꯌꯧꯗ꯭ꯔꯤꯉꯩꯗ ꯆꯥꯕꯅꯦꯕꯀꯣ ꯑꯗꯨ ꯅꯪ ꯅꯪꯅ ꯑꯣꯛꯁꯦ ꯅꯪꯅꯁꯨ ꯆꯨꯝꯅ ꯌꯩꯗꯦ ꯍꯥꯏꯕꯗꯨ ꯚꯥꯏ ꯀꯩꯅꯣꯗꯁꯨ ꯚꯥꯏ ꯍꯟꯗ꯭ꯔꯦꯠ ꯀꯦ ꯄꯥꯏꯕ ꯀꯥꯟꯗꯁꯨꯦ ꯃꯦꯇꯥ ꯀꯣꯁ ꯉꯥꯛꯇꯗꯅꯦ ꯚꯥꯏ ꯆꯨꯝꯅ ꯌꯩꯕꯁꯦ ꯑꯇꯣꯞꯄ ꯄ꯭ꯂꯣꯠꯐꯣꯝ ꯄꯥꯏꯕꯗꯨ ꯚꯥꯏ ꯆꯨꯝꯅ ꯑꯃꯝꯐꯥꯎꯁꯨ ꯌꯩꯗꯦ ꯚꯥꯏ
ꯎꯝ ꯎꯝ
ꯑꯗꯨꯗꯤ ꯑꯦꯀꯥꯎꯟ ꯆꯧꯕ ꯄꯥꯏꯕꯁꯤꯡꯁꯦ ꯐ꯭ꯔꯥꯛꯇꯤ ꯈꯔ ꯇꯥꯏꯅꯦ
ꯆꯨꯝꯃꯦ ꯆꯨꯝꯃꯦ
ꯎꯝ ꯑꯩꯁꯨ ꯅꯪ ꯅꯍꯥꯟꯒꯤ ꯁꯤ ꯄ꯭ꯔꯣꯕ꯭ꯂꯦꯝ ꯈꯜꯂꯛꯄꯗ ꯑꯣꯀꯦ ꯑꯩꯒꯤ ꯄ꯭ꯔꯣꯕ꯭ꯂꯦꯝꯒ ꯈꯔ ꯃꯥꯟꯅꯒ ꯆꯞ ꯃꯥꯟꯅꯅ ꯎꯍꯧꯕꯀꯣ
ꯎꯝ ꯎꯝ
ꯑ ꯄ꯭ꯔꯣꯕ꯭ꯂꯦꯝꯗꯨ ꯑꯍꯨꯝꯅꯤ ꯑꯩꯅ ꯐꯖꯅ ꯊꯦꯡꯅꯕꯗ ꯑꯩ ꯀꯥꯎꯊꯣꯛꯈ꯭ꯔꯦ ꯑꯃꯅ ꯌꯧꯗ꯭ꯔꯤꯉꯩꯗꯁꯨ ꯌꯩꯊꯣꯛꯄ ꯏꯁꯇꯣꯞ ꯂꯣꯠꯁꯨ ꯆꯨꯝꯅ ꯆꯥꯗꯕ ꯑꯗꯨꯒ ꯑꯃꯅꯗꯤ ꯀꯥꯎꯊꯣꯛꯈ꯭ꯔꯦ ꯑꯣꯀꯦ ꯀꯦ ꯀꯦ ꯍꯥꯞ ꯍꯥꯞꯄ ꯀꯥꯟꯗ ꯑꯥ ꯃꯇꯣꯟꯗ ꯍꯥꯞꯄꯤꯕ ꯑꯩꯣꯏꯗꯤ ꯄꯨꯅꯤꯡꯉꯗꯤꯩꯕ
ꯌꯨꯝꯃꯦ ꯏꯁꯄ꯭ꯔꯦꯠꯀꯨꯝꯕ ꯑꯩꯅ ꯈꯟꯕꯗ ꯏꯁꯄ꯭ꯔꯦꯠꯁꯦ ꯕꯦꯂꯦꯟꯁ ꯇꯧꯗꯕ ꯑꯦꯄ꯭ꯂꯤꯀꯦꯁꯟ ꯈꯔ ꯂꯩꯌꯦꯕ ꯕ꯭ꯔꯣꯀꯔ ꯈꯔꯀꯣ ꯇ꯭ꯔꯦꯠ ꯕꯦꯂꯦꯟꯁ ꯇꯧꯗꯕꯁꯦ ꯈ꯭ꯋꯥꯏꯗꯒꯤ
ꯏꯁꯄꯤꯠ ꯕꯦꯂꯦꯟꯁꯦ ꯅꯠꯇꯦꯕ ꯑꯗꯨꯁꯨ ꯂꯣꯁ ꯆꯥꯎꯧꯕ ꯀꯥꯟꯗꯗꯤ ꯍꯟꯗ꯭ꯔꯦꯠ ꯀꯦꯒꯨꯝꯕ ꯗꯤ ꯚꯥꯏ ꯆꯨꯝꯅ ꯍꯥꯞꯄꯤꯔꯣꯏꯗꯕ ꯃꯥꯜꯂꯦꯗ
ꯈꯪꯗꯦ ꯃꯣꯏꯁꯦ ꯆꯥꯎꯕꯁꯤꯡꯁꯦ ꯈꯔꯗꯤ ꯍꯣꯏ ꯀꯗꯥꯏ ꯀꯗꯥꯏꯗꯅꯣ ꯀꯗꯥꯔꯝꯃꯗꯤ ꯇꯧꯈꯠꯂꯛꯑꯦꯕ
ꯑꯩ ꯑꯩꯅ ꯍꯣꯏ ꯑꯦꯐꯇꯤ ꯀꯩꯅꯣꯒꯨꯝꯕꯒꯤꯗꯣ ꯑꯇꯣꯞꯄ ꯀꯩꯅꯣꯒꯤꯗꯣ ꯍꯟꯗ꯭ꯔꯦꯗ ꯀꯦꯒꯨꯝꯕ ꯍꯥꯞꯄ ꯀꯥꯟꯗ ꯚꯥꯏ ꯅꯪ ꯑꯦꯛꯖꯦꯛ ꯍꯥꯞꯄꯦ ꯍꯥꯏꯁꯤꯀꯣ ꯑꯗꯨꯒꯤ ꯃꯊꯛꯇ ꯑꯗꯨꯝ ꯍꯥꯞꯄꯤꯕ ꯍꯥ ꯑꯦꯛꯖꯦꯛ ꯂꯥꯏꯟ ꯃꯊꯛꯀꯤ ꯃꯣꯏꯒꯤ ꯂꯥꯏꯟ ꯑꯃꯁꯨ ꯂꯩꯗꯅ ꯑꯗꯨꯒꯤꯗꯨꯁꯨ ꯑꯃꯨꯛꯀ ꯍꯥꯞꯄꯣꯏ ꯑꯗꯨꯒꯤ ꯃꯊꯛꯇ ꯇꯩ ꯍꯦꯟꯅ ꯆꯠꯄꯅꯦꯕꯏ
ꯎꯝ ꯎꯝ
ꯑꯗꯨꯒꯤ ꯑꫭꯈꯦ ꯑꯗꯨꯒꯤ ꯖꯥꯠ ꯖꯥꯇꯤ ꯈꯔ ꯂꯩꯅꯤ
ꯑꯗꯨꯒꯨꯝꯕ ꯈꯔ ꯈꯔ ꯁꯣꯏꯕꯁꯦ ꯈꯔ ꯈꯛꯇꯪ ꯁꯣꯏꯕ ꯃꯥꯟꯕ ꯋꯥꯅꯦꯕ ꯂꯥꯁꯇ ꯑꯦꯀꯥꯎꯟꯗꯤ ꯂꯣꯏ ꯂꯥꯛ ꯈꯨꯨꯅꯦꯕ
ꯍꯣꯏ ꯍꯣꯏ ꯍꯣꯏ ꯍꯣꯏ ꯃꯆꯥ ꯃꯆꯥꯁꯤꯡꯁꯤꯦꯀꯣ
ꯎꯝ
ꯑꯩ ꯍꯧꯖꯤꯛ ꯑꯣ ꯑꯣꯀꯦ ꯑꯩ ꯈꯔ ꯌꯦꯡꯗꯕ ꯂꯩꯇꯔ ꯄ꯭ꯔꯣꯕ꯭ꯂꯦꯝꯗꯣ ꯑꯍꯨꯝꯅꯦ ꯊꯦꯡꯅꯕꯗꯣ
ꯎꯝ ꯎꯝ
ꯎ
ꯃꯥꯟꯗꯨꯕꯨ ꯍꯥꯏꯗꯤ ꯃꯆꯥꯒ ꯃꯥꯟꯕ ꯋꯥꯗꯅꯤ ꯌꯥꯗꯕꯅꯤ
ꯄ꯭ꯔꯣꯕ꯭ꯂꯦꯝꯁꯦ ꯑꯁꯣꯝꯗꯗꯤ ꯑꯦꯀꯥꯎꯟꯗꯤ ꯃꯨꯠꯄ ꯈꯪꯍꯧꯗꯦꯗꯅ
ꯆꯨꯝꯃꯦ ꯖꯤꯇꯤ ꯑꯦꯁꯦꯠ ꯑꯌꯥꯝꯕ ꯇꯨꯝꯕ ꯂꯣꯏ ꯌꯨꯔꯣꯁꯨꯝꯃꯦ ꯑꯃꯛ ꯆꯠꯈ꯭ꯔꯦꯔꯤꯕꯀꯣ ꯍꯣꯏ ꯏꯅꯤ ꯁꯪꯉ ꯁꯤ ꯊꯨꯅ ꯀꯥꯗ
ꯀꯦ